ꯀꯥꯡ ꯂꯩꯔꯤꯕ꯭ꯔꯣ
ꯀꯥꯡ ꯀꯥꯡꯕꯨꯗꯤ ꯏꯕꯨꯡꯉꯣ ꯐꯅ ꯆꯤꯛꯏꯅꯦ ꯉꯁꯥꯏꯗꯩ ꯃꯊꯛꯁꯤꯗ
ꯅꯪ ꯍꯧꯖꯤꯛꯒꯤ ꯈ꯭ꯋꯥꯏꯗꯣ ꯐꯣꯟ ꯍꯥ ꯍꯥ ꯍꯥ ꯍꯥ ꯍꯥ ꯅꯪ ꯍꯧꯖꯤꯛꯀꯤ ꯈꯨꯍꯥꯏꯗꯣ ꯐꯣꯟ ꯍꯦꯛ ꯄꯥꯏꯈꯠꯂꯛꯄꯒ ꯀꯥꯡꯅꯩ
ꯀꯩꯒꯤꯅꯣ ꯀꯥꯡ ꯂꯧ ꯂꯥꯛ
ꯌꯥ ꯌꯥꯝ ꯌꯥꯝ ꯅꯨꯡꯉꯥꯏꯇꯤꯌꯦ ꯌꯥꯝ ꯅꯨꯡꯉꯥꯏꯇ꯭ꯔꯦꯕ ꯀꯥꯡ ꯌꯥꯝ ꯆꯤꯛꯑ ꯂꯩ ꯍꯥꯏꯕꯗꯣ
ꯀꯥꯡ ꯆꯤꯛꯑꯦꯅ ꯃꯇꯤꯡ ꯃꯇꯤꯡꯒ ꯄꯣꯝꯃ ꯂꯩꯌꯦꯅꯦ ꯑꯦ ꯍꯥꯏꯗꯤ ꯀꯥꯡ ꯂꯩꯕ ꯂꯧꯕ ꯂꯥꯛ ꯀꯩꯒ ꯍꯥꯏꯔ ꯄꯤꯊꯣꯛꯀꯗꯣꯏꯅꯦꯕ
ꯃꯣꯏꯁꯤꯗꯣ ꯃꯣꯏꯁꯀꯤꯗꯣ ꯅꯠꯀꯥ ꯍꯥꯞꯇ꯭ꯔꯕ ꯍꯟꯗꯛꯇꯤ
ꯃꯣꯁꯀꯤꯇꯣꯔꯣ ꯃꯣꯁꯀꯤꯇꯣ ꯅꯦꯠꯄꯨꯗꯤ ꯍꯥꯞꯄꯦ ꯑꯩꯅ ꯃꯊꯛꯁꯤꯗ ꯗꯨꯝ ꯋꯥꯠ ꯀꯤꯡ ꯆꯠꯂ ꯂꯩꯏꯕ ꯑꯗꯨꯅꯅꯦ ꯃꯊꯛꯇ ꯆꯠ
ꯃꯣꯏ ꯑ ꯅꯣꯏ‌ ꯀꯩꯅꯣ ꯅꯣꯏ‌ ꯑ ꯅꯣꯏ ꯏꯟꯚꯥꯏꯔꯣꯟꯃꯦꯟꯁꯦ ꯀꯃꯥꯏꯅ ꯇꯧꯒꯦ
ꯀꯣꯏꯝꯕꯥꯢꯔꯝꯃꯦꯟꯅꯗꯤ ꯑꯥ ꯍꯥꯏꯗꯤ ꯑꯣ ꯑꯈꯣꯏꯒꯤ ꯀꯩꯅꯣꯁꯤꯔꯣ ꯀꯩꯅꯣ ꯇꯧꯋꯦ ꯑꯥ ꯌꯦꯡꯕꯀꯥꯟꯗ ꯑꯩ ꯁꯔꯔꯥꯎꯟꯗꯤꯡꯖꯤ ꯌꯦꯡꯕ ꯀꯥꯟꯗꯅꯦ ꯍꯧꯖꯤꯛꯁꯦ
ꯎꯝ
ꯕꯤꯜꯗꯤꯡ ꯈꯔꯃꯨꯛ ꯂꯩꯔꯦꯀꯣ ꯕꯤꯜꯗꯤꯡ ꯈꯔ ꯈꯔ ꯂꯥꯞꯇꯛꯅꯅꯤꯀꯣ ꯑꯩꯈꯣꯏꯒꯤ ꯀꯩꯅꯣꯗ ꯌꯨꯝ ꯌꯨꯝ ꯂꯣꯟꯅꯕ ꯃꯔꯤ ꯃꯉꯥꯐꯧꯗꯤ‌ ꯀꯦꯝ ꯇꯧꯗꯦꯕ ꯑꯗꯨꯝ ꯍꯥꯏꯗꯤ ꯃꯈꯥꯗ ꯂꯣꯏꯟ ꯁꯥꯕꯅꯤꯅ ꯑꯩꯈꯣꯏꯅ ꯋꯥꯡꯉꯦ ꯑꯗꯨꯒ ꯑꯗꯨ ꯂꯥꯞ ꯊꯣꯛꯈ꯭ꯔꯀꯥꯟꯗ ꯈꯔ ꯈꯔ ꯂꯥꯞꯅ ꯍꯟꯗ꯭ꯔꯦꯗ ꯃꯤꯇꯔꯁ ꯃꯨꯛꯀꯤ ꯁꯔꯥꯎꯟꯗꯤꯡꯗꯣ ꯁꯨꯃꯥꯏꯅ ꯋꯥꯟ ꯐꯤꯞꯇꯤ ꯍꯥꯏꯔꯤꯁꯤꯅꯦ ꯋꯥꯟ ꯍꯟꯗ꯭ꯔꯦꯗ ꯐꯤꯞꯇꯤ ꯃꯤꯇꯔꯁ ꯃꯨꯛꯀꯤ ꯁꯔꯥꯎꯟꯡꯗꯤꯡꯗꯩ ꯕꯤꯜꯗꯤꯡ ꯑꯌꯥꯡ ꯑꯋꯥꯥꯡꯕ ꯈꯔ ꯈꯔ ꯂꯩꯕ ꯍꯧꯔꯛꯑꯦ ꯑꯗꯣ ꯑꯩꯈꯣꯏꯒꯤꯁꯤꯅ ꯑꯃꯨꯛ ꯃꯃꯥꯡ ꯃꯅꯤꯡꯁꯦ ꯈꯔ ꯎ ꯋꯥ ꯍꯧꯖꯤꯜꯂꯦꯕ ꯃꯅꯤꯡꯗ ꯆꯥꯎꯅ ꯃꯅꯤꯡꯗ ꯆꯥꯎꯅ ꯎ ꯈꯔ ꯂꯩꯔꯦ ꯑꯗꯨꯒꯤ ꯃꯅꯤꯡꯗ ꯑꯃꯨꯛ ꯋꯥ ꯑꯃꯨꯛ ꯆꯥꯛ ꯋꯥ ꯑꯃꯨꯛ ꯐꯅꯌꯥꯝ ꯑꯃꯨꯛ ꯍꯧꯔꯦ
ꯎꯝ
ꯃꯃꯥꯡꯗ ꯁꯨꯃꯥꯡ ꯑꯃ ꯂꯩꯔꯦ ꯑꯗꯨꯃꯥꯏꯅ ꯇꯧꯋꯦ ꯑꯗꯨꯒ ꯏꯁꯇ꯭ꯔꯤꯠ ꯂꯦꯝ ꯈꯔ ꯑꯃꯒ ꯏꯁꯇ꯭ꯔꯤꯠ ꯂꯦꯝꯞꯇꯣ ꯑꯗꯨ ꯈꯔ ꯑꯃꯒ ꯑꯗꯨꯃꯥꯏꯅ ꯇꯧꯋꯦ ꯗꯥꯏꯔꯦꯛ ꯃꯦꯟ ꯔꯣꯗꯠꯇꯅꯤꯗ
ꯎꯝ ꯅꯣꯡ ꯇꯥꯕ ꯈꯣꯠꯄꯁꯦ ꯏꯁꯤꯡ ꯀ ꯊꯨꯝꯕ ꯈꯣꯠꯄ ꯇꯧꯗꯕꯅꯣ ꯅꯣꯏꯔꯣꯝꯗꯒꯤ
ꯏꯁꯤꯡ ꯊꯨꯝꯕꯒꯤꯔꯣ ꯏꯁꯤꯡ ꯊꯨꯝꯕꯒꯤꯗꯤ ꯍꯧꯖꯤꯛ ꯒꯤꯗꯤ ꯅꯣꯡ ꯇꯥꯕ ꯀꯥꯟꯗ ꯅꯍꯥꯟꯋꯥꯏꯗꯤ ꯃꯃꯥꯡ ꯆꯍꯤ ꯍꯔꯒꯗꯤ ꯏꯕꯨꯡꯉꯣ ꯊꯥ ꯅꯠꯇꯦ ꯆꯍꯤ ꯑꯃꯗꯒꯅꯦ ꯏꯁꯤꯡ ꯆꯥꯎꯕꯁꯦ ꯑ ꯃꯟꯠ ꯊꯥ ꯑꯃꯗ ꯆꯥꯎꯈ꯭ꯔꯦꯅ ꯈꯔ ꯂꯩꯔꯒ ꯍꯥꯏꯗꯤ ꯅꯣꯡ ꯈꯤꯇꯪ ꯆꯨꯕꯒ ꯆꯥꯎꯔꯝꯃꯦꯕ ꯑꯗꯨꯒ ꯑꯃꯨꯛꯀꯁꯨ ꯆꯍꯤ ꯑꯃꯇꯪꯗꯨꯗ ꯈꯔ ꯂꯩꯔꯒ ꯊꯥ ꯈꯔ ꯂꯩꯔꯒ ꯑꯃꯨꯛ ꯈꯤꯇꯪꯪ ꯅꯣꯡꯁꯨꯕ ꯑꯗꯨꯗ ꯆꯥꯎꯋꯦ ꯑꯗꯨꯃꯥꯏꯅ ꯇꯧꯔꯀꯥꯟꯗ ꯏꯁꯤꯡ ꯒꯗꯤ ꯄꯨꯡꯊꯨꯝ ꯊꯨꯝꯕꯤꯅꯤ ꯃꯈꯥꯔꯣꯝꯒꯤ ꯍꯥꯏꯗꯤ ꯑꯩꯈꯣꯏ ꯃꯈꯥꯒꯤ ꯒ꯭ꯔꯥꯎꯟ ꯐ꯭ꯂꯣꯔꯗꯣ ꯑꯗꯨꯗꯗꯤ ꯏꯁꯤꯡꯁꯦ ꯄꯨꯡꯁꯪ ꯆꯪꯉꯦꯕ ꯑꯗꯣ ꯍꯟꯗꯛꯇꯤ ꯀꯩꯅꯣ ꯇꯧꯔꯦ ꯃꯣꯏꯒꯤ ꯗ꯭ꯔꯦꯅꯦꯖ ꯇꯧꯕꯒꯤꯅ ꯇꯧꯕ ꯇꯧꯕꯗꯣ ꯗꯔꯦꯅꯦꯁ ꯇꯧꯕꯒꯤ ꯃꯣꯏꯒꯤ ꯇꯧꯊꯣꯛꯇꯅ ꯈꯣꯠꯇꯣꯛꯇꯅ ꯁꯦꯝꯕꯗꯩꯗꯤ ꯍꯟꯗꯛꯇꯤ ꯏꯁꯤꯡꯕꯨ ꯏꯆꯥꯎ ꯆꯥꯎꯗ꯭ꯔꯦꯅ ꯁꯨꯡ ꯆꯥꯎꯥꯕꯨ ꯆꯥꯎꯗ꯭ꯔꯦ ꯇꯨꯡꯗ꯭ꯔꯦ ꯈꯔ ꯐꯔꯦ
ꯅꯣꯏ ꯑꯩꯈꯣꯏꯗꯤ ꯀꯩꯝ ꯇꯧꯗꯦꯗ
ꯑꯦꯟꯚꯥꯏꯔꯣꯟꯃꯦꯟꯕꯨ ꯇꯧꯗ꯭ꯔꯁꯨ ꯗꯤꯁꯀ꯭ꯔꯥꯏꯞ ꯇꯧꯔꯨꯗꯅ ꯀꯃꯥꯏꯅ ꯇꯧꯕ
ꯏꯟꯚꯥꯏꯔꯣꯟꯃꯦꯟ ꯍꯥꯏꯕ꯭ꯔꯣ ꯑꯩꯈꯣꯏꯒꯤꯁꯦ ꯌꯨꯝꯁꯦ ꯂꯥꯞꯅꯏꯀꯣ
ꯑꯥ
ꯑꯗꯨꯒ ꯎꯝ ꯑꯃꯨꯛ ꯎꯄꯥꯝꯕꯤꯒꯨꯝꯕ ꯉꯥꯛꯇꯅꯤꯗ ꯍꯥꯏꯕꯗꯤ ꯑꯩꯈꯣꯏꯔꯣꯝꯗꯗꯤ ꯕꯤꯜꯗꯤꯡꯒꯨꯝꯕꯁꯦ
ꯎꯝ ꯎꯝ
ꯍꯥꯏꯕꯗꯤ ꯁ꯭ꯄꯦꯁ ꯆꯥꯎ ꯑ ꯌꯨꯝꯐꯝꯗ ꯁ꯭ꯄꯦꯁ ꯑꯗꯨꯝ ꯆꯥꯎꯕꯅꯤꯅ ꯌꯨꯝꯁꯦ ꯕꯤꯜꯗꯤꯡꯒꯨꯝꯕꯁꯦ ꯐ꯭ꯂꯣꯔ ꯐ꯭ꯂꯣꯔ ꯈꯔ ꯇꯧꯗꯦꯕ ꯑꯩꯈꯣꯏꯁꯦ ꯄꯥꯛꯅ ꯑꯗꯨꯝ ꯒ꯭ꯔꯥꯎꯟ ꯐ꯭ꯂꯣꯔꯗ ꯑꯗꯨꯝ ꯂꯣꯏꯔꯦꯕ ꯍꯥꯏꯕꯗꯤ
ꯍꯥꯈꯤꯕꯗꯣ
ꯎꯝ ꯄ ꯍꯥꯏꯕꯗꯤ ꯅꯣꯏ ꯅꯣꯏꯔꯣꯝꯗꯗꯤ ꯂꯤꯃꯤꯠ ꯑꯣꯏꯕꯅꯤꯅ ꯀꯩꯅꯣꯗꯣ ꯃꯐꯝꯗꯣ ꯑꯗꯨꯝ ꯀꯥꯈꯠꯂꯦꯅ ꯁꯥꯒꯠꯄꯗꯣ ꯑꯩꯈꯣꯏꯗꯤ ꯑꯗꯨ ꯑꯗꯨꯝ ꯆꯠꯅꯗꯦꯕ
ꯃꯥꯅꯦ ꯑꯗꯨ ꯑꯁ ꯑꯗꯨꯒꯤ ꯍꯥꯏꯔꯨꯔꯗꯤ ꯅꯪꯅꯦ ꯅꯪ ꯋꯥꯈꯜꯁꯤꯗꯅꯦ ꯑꯩ ꯍꯪꯒꯦꯕ ꯂꯝꯁꯦ ꯐꯖꯅ ꯄꯥꯛꯑꯒꯅꯦꯀꯣ ꯌꯨꯝ ꯑꯃ ꯄꯤꯛꯇꯛ ꯇꯧꯔꯁ ꯂꯥꯕ ꯑꯃ ꯅꯠꯇ꯭ꯔꯒꯅꯅꯦ ꯂꯝꯁꯦ ꯄꯤꯛꯑꯦꯅ ꯑꯗꯨ ꯕꯤꯜꯗꯤꯡꯗꯤ ꯃꯇꯣꯟ ꯋꯥꯡꯈꯩ ꯁꯥꯕ ꯍꯦꯛꯇ ꯒ꯭ꯔꯥꯎꯟ ꯒ꯭ꯔꯥꯎꯟ ꯐ꯭ꯂꯣꯔꯗꯒꯤ ꯇꯣꯞ ꯐ꯭ꯂꯣꯔꯁꯦ ꯌꯥꯝ ꯊꯤꯅ ꯋꯥꯡꯕ ꯏꯁꯇꯣꯔꯁꯦ ꯃꯊꯪ ꯃꯊꯪ ꯃꯊꯪ ꯃꯊꯪ ꯃꯊꯪ ꯏꯁꯇꯣꯔꯤꯁꯦ ꯑꯣꯏꯕ ꯀꯔꯝꯕ ꯄꯥꯝꯃꯦ
ꯑꯩꯁꯦ ꯑꯩꯗꯤ ꯄꯥꯔꯁꯅꯦꯜꯂꯤ ꯑꯣꯏꯅ ꯑꯩꯗꯤ ꯀꯩꯅꯣ ꯄꯥꯝꯃꯦꯕ ꯍꯥꯏꯕꯗꯤ ꯀ꯭ꯋꯥꯏ ꯍꯥꯏꯕꯗꯤ ꯑꯩ ꯌꯨꯝ ꯑꯃ ꯁꯦꯝꯃꯦ ꯑꯗꯨꯒ ꯁꯔꯥꯎꯟꯗꯤꯡꯗ ꯈꯤꯇꯪ ꯋꯥꯟ ꯒ꯭ꯔꯤꯁ ꯎꯄꯥꯝꯕꯤꯒꯨꯝꯕ ꯍꯧꯕꯁꯦ
ꯑꯥ
ꯏꯪ ꯆꯤꯛꯅ ꯑꯗꯨꯃꯥꯏꯅ ꯄꯥꯝꯕꯩꯗꯤ
ꯑꯗꯨꯅ ꯇꯥꯛꯄꯗꯤ ꯅꯪꯁꯦ ꯂꯝ ꯆꯥꯎꯕꯅ ꯍꯦꯟꯅ ꯄꯥꯝꯃꯦ ꯍꯥꯏꯕꯅꯦꯕ ꯌꯨꯝ ꯆꯥꯎꯕꯗꯩꯗꯤ ꯅꯠꯇ꯭ꯔꯥ ꯃꯥꯅꯦ ꯑꯗꯨ ꯑꯗꯨ ꯑꯗꯨꯅ ꯑꯗꯨꯅꯗꯤ ꯐꯖꯅ ꯐꯕꯖꯥꯠꯅꯤꯗ ꯂꯝꯒ ꯆꯥꯎꯕꯒ ꯍꯥꯏꯔꯒ ꯌꯨꯝ ꯑꯃ ꯄꯤꯛꯇꯛ ꯁꯥꯔꯦ ꯑꯗꯒꯤ ꯃꯃꯥꯡ ꯃꯅꯤꯡꯗꯒꯗꯤ ꯄꯩꯁꯥꯒ ꯈꯔ ꯂꯩ ꯇꯥꯔꯒꯗꯤ ꯁꯨꯃꯥꯡ ꯑꯝ ꯊꯝꯈ꯭ꯔꯅꯤ ꯃꯅꯤꯡꯂꯣꯝꯗꯒꯁꯤꯅ ꯈꯔ ꯄ꯭ꯂꯦꯒ꯭ꯔꯥꯎꯟ ꯃꯆꯥ ꯑꯃ ꯊꯝꯃꯒ ꯁ꯭ꯋꯤꯝꯃꯤꯡ ꯄꯨꯜꯒ ꯁꯦꯝꯗꯅ ꯅꯠꯇ꯭ꯔꯥ ꯑꯗꯨꯃꯥꯏꯟꯒ ꯇꯧꯕ ꯄꯣꯁꯀꯁꯤ ꯇꯥꯒꯗꯣꯏꯅꯤ ꯃꯥꯅꯦ ꯄꯤꯁꯐꯨꯜꯁꯨ ꯑꯣꯏꯕ ꯑꯗꯩꯗꯤ ꯐꯟꯁꯨ ꯑꯣꯏꯔꯦꯅ ꯑꯦꯟꯖꯣꯏ ꯑꯣꯏꯕꯗꯣ ꯂꯥꯏꯐꯇꯣ ꯐꯖꯅ
ꯆꯨꯝꯃꯦ ꯂꯥꯏ ꯐꯥꯝ ꯍꯥꯎꯁꯀꯤ ꯇꯥꯏꯞꯇꯀꯣ
ꯃꯥꯅꯦ ꯃꯥꯅꯦ ꯑꯗꯨꯅꯦ ꯍꯥꯏꯁꯦ ꯍꯥꯏꯗꯤ ꯃꯤ ꯑꯃꯛꯒ ꯒꯦꯁ ꯑꯝꯒ ꯂꯥꯛꯄꯗꯁꯨ ꯅꯨꯡꯉꯥꯏꯕꯗꯣ ꯋꯦꯜꯀꯝꯃꯤꯡꯒ ꯑꯣꯏꯔꯒ ꯐꯖꯅ ꯑꯦꯟꯚꯥꯏꯔꯣꯟꯃꯦꯟꯗꯨ ꯅꯨꯡꯉꯥꯏꯕ ꯑꯗꯣ ꯃꯤꯉꯣꯟꯗꯁꯨ ꯑꯗꯨꯒꯗꯣ ꯑꯗꯨꯅꯕꯨꯗꯤ ꯍꯦꯟ ꯄꯥꯝꯃꯦ
ꯅꯪꯗꯤ ꯅꯪꯗꯤ ꯅꯪꯁꯨ
ꯑꯗꯨꯅꯦ ꯑꯩꯁꯨ ꯆꯞ ꯃꯥꯟꯅꯩꯌꯦ ꯑꯗꯨꯅ ꯍꯦꯟꯅ ꯄꯥꯝꯃꯦꯕ ꯑꯩ ꯄ꯭ꯂꯥꯟꯁꯦ ꯑꯗꯨꯅꯦ ꯑꯩꯅ ꯈꯜꯂꯤꯁꯦ ꯌꯨꯝ ꯈꯔ ꯄꯤꯛꯇꯛ ꯇꯧ ꯁꯥꯔꯒ ꯑꯗꯨꯃꯥꯏꯅ ꯃꯃꯥꯡ ꯃꯅꯤꯡꯁꯦ ꯑꯣꯏꯅ ꯂꯣꯏ
ꯑꯥ ꯅꯪꯒꯤ ꯀꯩꯅꯣꯁꯦ ꯅꯪꯒꯤ ꯄꯣꯛꯃꯤꯟ ꯅꯥꯕꯁꯦ ꯀꯌꯥꯅꯣ
ꯄꯨꯡ ꯀꯩꯗꯧꯕ
ꯅꯪ ꯄꯣꯛꯃꯤꯟꯅꯕꯁꯤ ꯅꯪ ꯀꯩꯅꯣꯁꯦ ꯁꯤꯕ꯭ꯂꯤꯡꯁꯦ ꯀꯌꯥꯅꯣꯕ
ꯑꯅꯤ ꯈꯛꯇꯅꯤꯗ ꯑꯗꯨꯕꯨꯗꯤ ꯃꯥꯅꯦ ꯅꯨꯄꯥꯅꯤ
ꯑꯠꯆꯥ ꯅꯪ ꯅꯪꯅ ꯑꯇꯣꯝꯕꯀꯣ
ꯎꯝ ꯎꯝ ꯅꯪꯒꯤꯁꯤꯅ ꯀꯩꯅꯣ ꯑꯣꯏꯔꯝꯅꯤ ꯅꯪꯅ ꯑꯩꯅ ꯈꯟꯕꯗ ꯅꯪ ꯅꯪꯁꯦ ꯅꯣꯏ ꯆꯦ ꯑꯃꯗꯤ ꯂꯩꯔꯝꯅꯤ ꯅꯪꯁꯦ ꯅꯣꯏ ꯆꯦ ꯑꯃ ꯂꯩꯔꯝꯅꯦ ꯍꯥꯏꯗꯤ ꯆꯦꯗꯤ ꯑꯦꯜꯗꯔ ꯑꯣꯏꯅꯀꯣ ꯑꯗꯨꯒ ꯅꯪꯒꯤ ꯌꯪꯒꯔ ꯕ꯭ꯔꯗꯔꯁꯦ ꯂꯩꯔꯝꯗꯧꯗꯤ ꯃꯥꯟꯗꯦ ꯅꯪ ꯌꯪꯒꯔ ꯕ꯭ꯔꯗꯔ ꯂꯩꯇꯕ꯭ꯔꯥ
ꯎꯝ ꯂꯩꯇꯦ
ꯂꯩꯇꯕ꯭ꯔꯥ ꯑꯗꯨꯅꯦ ꯑꯗꯨ ꯑꯣꯏ ꯇꯥꯔꯒꯗꯤ ꯑꯩꯅ ꯈꯟꯕꯗꯅꯦ ꯅꯪꯒꯤ ꯑꯦꯜꯗꯔ ꯁꯤꯁꯇꯔꯒ ꯅꯪꯒꯗꯪ ꯑꯣꯏꯔꯝꯗꯧ ꯃꯥꯜꯂꯦ ꯆꯨꯝꯕ꯭ꯔꯥ ꯁꯦ
ꯑꯩ ꯏꯌꯥꯝꯕ ꯑꯅꯤ ꯂꯩꯔꯤ ꯑꯩ ꯃꯊꯛꯇꯀꯣ ꯅꯨꯄꯤ ꯑꯃꯅꯦꯀꯣ ꯑꯗꯨ ꯑꯗꯨꯒ ꯅꯨꯄꯥ ꯑꯅꯤ ꯑꯍꯟ ꯑꯅꯤ ꯅꯨꯄꯤ ꯊꯤꯈ꯭ꯔꯦ
ꯑꯣ
ꯑꯩ ꯈ꯭ꯋꯥꯏꯗꯒꯤ ꯑꯇꯣꯝꯕꯅꯦ
ꯑꯣ ꯑꯇꯣꯝ ꯑꯇꯣꯝꯕꯕꯨꯗꯤ ꯃꯥꯟꯕ ꯎꯝ ꯎꯝ ꯎꯝ
ꯀꯩꯒꯤ ꯑꯇꯣꯝ ꯃꯟꯕ
ꯃꯥꯟꯕꯗꯤ ꯑꯗꯨꯝ ꯍꯥꯏꯗꯤ ꯂꯩꯗꯅ ꯋꯥꯔꯤꯗꯒ ꯁꯨꯝ ꯇꯧꯕ ꯀꯥꯟꯗ ꯅꯣꯏ ꯇꯣꯝꯕꯒꯤꯒꯨꯝꯕꯗꯤ ꯇꯥꯗꯕ ꯋꯥꯔꯤꯗꯣ ꯑꯗꯨꯅ ꯃꯥꯟꯕ ꯅꯣꯏ ꯆꯦꯕꯨꯗꯤ ꯑꯗꯨꯝ ꯋꯥꯔꯤ ꯇꯧꯕꯗꯒ ꯅꯠꯇ꯭ꯔꯒ ꯈꯪꯉꯦꯕ ꯅꯪ ꯄꯟꯕ ꯈꯣꯠꯄ ꯑꯗꯩꯗꯤ ꯃꯣꯏꯗꯒ ꯆꯠꯄ ꯈꯣꯠ ꯇꯧꯕꯗꯣ ꯑꯗꯨꯒ ꯅꯣꯏꯗ ꯍꯣꯏꯒꯤꯗꯤ ꯅꯪ ꯄꯟꯕꯗꯤ ꯀꯌꯥ ꯇꯥꯗꯦ ꯀꯖꯤꯟ ꯀꯖꯤꯟ ꯍꯥꯏꯗꯤ ꯂꯩꯔꯝ ꯇꯥꯔꯒꯁꯨ ꯑꯩꯅ ꯀꯖꯤꯟꯒꯨꯝꯕ꯭ꯔꯅ ꯈꯟꯕꯗꯣ
ꯎꯝ
ꯑꯗꯨꯃꯥꯏꯅ ꯇꯧꯕ
ꯑꯩ ꯑꯩ ꯏꯆꯦꯗꯤ ꯎꯔꯝꯃꯅꯤꯗ ꯉꯥꯍꯟ ꯑꯩꯈꯣꯏ ꯀꯩꯅꯣ ꯃꯣꯏꯔꯥꯡꯗ ꯆꯠꯄꯗ ꯆꯪꯉꯦ ꯗꯨ
ꯎꯝ ꯑꯣ ꯑꯣ ꯌꯥꯎꯈꯤꯝꯅꯦ ꯌꯥꯎꯈꯤꯝꯅꯦ
ꯑꯥ ꯗꯥꯏꯔꯦꯛ ꯑꯣꯏꯅꯗꯤꯅꯤ ꯗꯥꯏꯔꯦꯛ ꯗꯥꯏꯔꯦꯛ ꯑꯣꯏꯅꯗꯤ ꯅꯤꯡꯁꯤꯡꯗ꯭ꯔꯦꯕꯀꯣ ꯅꯪꯒꯤ ꯒꯥꯔꯤ ꯈꯥꯝꯃꯝꯕꯒꯤꯕꯨꯕ
ꯑꯣ ꯑꯩꯆꯦ ꯊꯣꯛꯇꯕ ꯃꯥꯜꯂꯦ ꯗꯣ ꯅꯨꯃꯤꯠꯇꯣ
ꯎꯝ ꯎꯝ ꯗꯥꯏꯔꯦꯛ ꯑꯣꯏꯟꯗꯤ ꯅꯤꯡꯁꯤꯡꯗ꯭ꯔꯦ ꯃꯣꯏꯗ ꯃꯣꯏꯗ ꯆꯪꯈꯤꯕ ꯃꯣꯏꯗ ꯆꯪꯕꯗꯨꯗꯤ ꯈꯪꯉꯦ ꯗꯥꯏꯟ ꯇꯧꯔꯒ
ꯀꯨꯏꯗ꯭ꯔꯤꯅ ꯂꯨꯍꯣꯡꯈꯤꯕ
ꯑꯣ ꯃꯥꯒꯤꯁꯨꯣ
ꯑꯁ ꯅꯪꯒꯤꯗꯤ ꯑꯁ ꯅꯨꯄꯤ ꯌꯥꯎꯗꯕꯁꯦ ꯅꯨꯄꯤ ꯁꯤꯁꯇꯔ ꯁꯤꯁꯇꯔ ꯁꯤꯁꯇꯔꯒꯨꯝꯕ ꯌꯥꯎꯕꯁꯦ ꯑꯁ ꯅꯗꯤ ꯅꯨꯡꯉꯥꯏꯕꯅꯦꯍꯦ
ꯅꯨꯡꯉꯥꯏꯇ ꯀꯥꯖꯤꯟꯕꯨꯗꯤ ꯃꯌꯥꯝ ꯂꯩꯗ ꯁꯤꯁꯇꯔꯒꯤ ꯁꯤꯁꯇꯔ ꯉꯥꯛꯇꯅꯦ ꯗꯨꯗꯤ ꯑꯩꯈꯣꯏ ꯀꯥꯖꯤꯟꯗ ꯃꯨꯛ ꯌꯥꯝꯈꯤꯕ ꯑꯗꯨꯃꯥꯏꯅ ꯇꯧꯕꯒꯤ ꯑꯗꯨꯒ ꯗꯥꯏꯔꯦꯛ ꯑꯣꯏꯅ ꯁꯤꯕ꯭ꯂꯤꯡ ꯑꯣꯏꯅꯗꯤ ꯂꯩꯇꯕ
ꯎꯝ
ꯀꯨꯏ ꯗꯔ꯭ꯕꯅꯦ ꯀꯨꯏꯗ ꯅꯨꯄꯤ ꯊꯤꯅꯤꯉꯥꯏ ꯑꯩꯈꯣꯏ ꯕꯦꯠꯁꯦ ꯀꯨꯏꯗ꯭ꯔꯕꯅꯦ
ꯀꯥꯏꯗꯅꯣ ꯑꯩꯒꯤꯗꯤ ꯌꯥꯝ ꯋꯥꯠꯂꯤꯗ ꯀꯥꯏ ꯑꯦꯟꯖꯣꯏ ꯇꯧꯈꯤꯗꯣꯏꯅꯦ ꯐꯅꯌꯥꯝ ꯂꯥꯏꯐꯁꯦ ꯍꯥꯏꯅꯗ꯭ꯔꯣ ꯉꯟꯇꯥꯅ ꯂꯨꯍꯣꯡꯕ ꯍꯥꯏꯁꯤꯗꯤ ꯀꯩꯅꯣ ꯇꯧꯕꯅ ꯍꯥꯏꯗ꯭ꯔꯣ ꯅꯪꯅ ꯅꯨꯡꯗꯥꯡꯗ ꯄꯥꯔꯇꯤ ꯇꯧꯕ ꯀꯥꯟꯗ ꯃꯤꯅ ꯄꯨꯡ ꯇꯔꯥꯃꯨꯛ ꯂꯩꯒꯗꯕ ꯄꯣꯠꯇꯣ ꯄꯨꯡ ꯇꯔꯨꯛꯇ ꯌꯨꯝꯍꯟꯕꯒꯨꯝꯕꯅꯦꯅ ꯍꯥꯏꯅꯗ꯭ꯔꯅꯦ ꯍꯥꯏꯅꯕ ꯑꯃ ꯂꯩꯕꯅꯦ ꯉꯟꯇꯥ ꯂꯨꯍꯣꯡꯕꯁꯦ ꯑꯃꯅ ꯄꯣꯠꯇꯣ ꯌꯥꯝ ꯀꯟꯅ ꯂꯨꯍꯣꯡꯕꯁꯨ ꯀꯥꯟꯅꯗꯦꯕ
ꯃꯥꯅꯦ ꯃꯥꯅꯦ ꯄꯦꯟꯅꯀꯣ ꯄꯥꯈꯪ ꯄꯥꯈꯪ ꯂꯣꯏꯁꯤꯜꯂꯒ ꯄꯩꯁꯥ ꯄꯩꯁꯥ ꯍꯟ ꯊꯣꯛꯈꯤꯁꯅꯨ ꯑꯦ ꯑꯗꯨ ꯍꯥꯏꯔꯒ ꯅꯪ ꯅꯪ ꯍꯟ ꯀꯩꯅꯣꯗꯣ ꯎꯝ ꯅꯪ ꯁꯣꯐꯋꯦꯔꯗꯤ ꯅꯪ ꯀꯣ ꯂꯣꯏ ꯀꯥꯎꯔꯕꯣ
ꯁꯣꯐꯋꯦꯌꯔꯒꯤꯁꯦ ꯁꯣꯐꯋꯦꯔꯁꯦ ꯑꯩꯈꯣꯏꯅ ꯑꯥ ꯑꯗꯨꯒꯨꯝꯕꯒꯨꯝꯕ ꯀꯩꯅꯣ ꯇꯧꯕꯒꯤꯗꯤ ꯗ꯭ꯔꯣꯋꯤꯡ ꯗꯤꯖꯥꯏꯟꯒꯤꯒꯨꯝꯕꯗꯤ ꯑꯗꯨꯃꯗꯤ ꯀꯥꯎꯗ꯭ꯔꯤꯕꯀꯣ ꯑꯗꯨꯒ ꯀꯥꯎ ꯇꯥꯔꯁꯨ ꯑꯗꯨꯝ ꯑꯩꯅ ꯈꯟꯕꯗ ꯄꯤꯛ ꯎꯞ ꯇꯧꯔꯀꯥꯟꯗ ꯗꯨꯝ ꯉꯝꯗꯧ ꯃꯥꯜꯂꯦ ꯍꯥꯏꯗꯤ ꯌꯨꯇ꯭ꯌꯨꯕꯇꯁꯨ ꯃꯌꯥꯝ ꯂꯩꯔꯤꯗꯅ ꯍꯧꯖꯤꯛꯀꯥꯟꯁꯦ ꯍꯥꯎ ꯇꯨ ꯍꯥꯎ ꯇꯨꯅ ꯑꯗꯨꯝ ꯊꯤꯕ ꯀꯥꯟ ꯊꯣꯛꯂꯛꯀꯅꯤꯕ ꯌꯥꯝ ꯂꯥꯏ ꯂꯥꯏꯅ ꯑꯗ ꯍꯥꯟꯅꯁꯨ ꯍꯩꯈꯤꯕꯅꯤꯅ
ꯎꯝ ꯅꯪꯗꯤ ꯎꯝ ꯍꯩꯌꯦ ꯀꯩꯅꯣꯒꯨꯝꯕꯗ ꯑꯗꯣ ꯅꯪ ꯀꯩꯅꯣꯗꯣ ꯁꯤ ꯍꯦꯛ ꯌꯨꯝ ꯗꯤꯖꯥꯏꯟ ꯇꯧꯅꯤ ꯍꯥꯏ ꯑꯗꯣ ꯈ꯭ꯋꯥꯏꯗꯒꯤ ꯑꯗꯨ ꯍꯥꯟꯅꯗꯤ ꯈꯪꯗꯤ ꯈꯪꯐꯝ ꯊꯣꯛꯏꯀꯣ ꯑꯃꯗꯣ ꯍꯧꯖꯤꯛ ꯍꯥꯏꯕꯗꯣ
ꯎꯝ ꯎꯝ ꯊꯣꯛꯑꯦ ꯊꯣꯛꯑꯦ ꯑꯗꯨꯅꯕꯨꯗꯤ ꯗꯤꯖꯥꯏꯟ ꯇꯧꯕꯗꯧꯅꯗꯤ ꯑꯣ ꯇꯣꯛꯀꯦ ꯑꯗꯨꯝ ꯀꯩꯁꯨ ꯀꯥꯏꯗꯦ ꯑꯗꯨ ꯑꯣꯇꯣꯀꯦꯠꯇꯣ ꯑꯣꯇꯣꯀꯦꯠꯇ ꯗꯤꯖꯥꯏꯟ ꯇꯧꯕꯗꯣ
ꯑꯩ ꯑꯗꯨꯒ ꯂꯣꯏ ꯀꯥꯎꯈ꯭ꯔꯤꯅꯤꯅꯦ ꯕꯦꯔꯥꯅꯤ
ꯇꯣ ꯑꯣꯇꯣ ꯀꯤꯠꯗꯤ ꯌꯥꯝ ꯂꯥꯢ ꯃꯥꯗꯤ ꯄꯨꯔꯥ ꯕꯦꯁꯤꯛꯅꯦ ꯃꯥꯅ ꯑꯃꯨꯛ ꯇꯧꯔꯤꯁꯤꯅ ꯈꯔ ꯅꯪꯒꯤ ꯍꯥꯏꯗꯤ ꯂꯥꯏ ꯍꯥꯏꯁꯤ ꯇꯨꯗꯤꯗꯅꯤꯀꯣ ꯑꯩꯁꯨ ꯊ꯭ꯔꯤ ꯗꯤ ꯄꯥꯏꯗ꯭ꯔꯤꯕ ꯃꯥꯁꯨ ꯊ꯭ꯔꯤ ꯗꯤꯒ ꯇꯧꯗꯅ ꯔꯦꯟꯗꯔꯒ ꯇꯧꯕꯗꯤ ꯌꯥꯕꯅꯦ
ꯑꯣ
ꯑꯗꯨꯗ ꯇꯨ ꯗꯤꯗꯨꯅꯦꯕ ꯇꯨ ꯗꯤ ꯌꯥꯝ ꯂꯥꯏꯈ꯭ꯔꯦ ꯈꯔ ꯚꯤꯝ ꯈꯔꯒꯤ ꯑꯅꯤ ꯀꯣꯂꯝ ꯈꯔꯒꯤ ꯑꯅꯤ ꯑ ꯃꯥꯒꯤ ꯑꯥꯎꯠꯂꯥꯏꯟ ꯗꯤꯖꯥꯏꯟꯒꯤ ꯃꯥꯒꯤ ꯂꯝꯗꯨꯒꯤ ꯑꯣꯏꯅ ꯇꯧꯔꯒ ꯁꯨꯝ ꯁꯦꯝꯒꯠꯄ ꯈꯣꯠꯀꯠꯄ ꯇꯧꯕꯗꯨꯅꯦꯕ ꯇꯣꯞ ꯚꯌꯨ ꯑꯣꯏꯒꯦꯔꯥ ꯐ꯭ꯔꯟ ꯚꯌꯨꯒꯦꯔ ꯁꯥꯏꯠ ꯚꯌꯨ ꯑꯣꯏꯒꯦꯔꯥ
ꯑꯥ ꯅꯪ ꯑꯗꯨ ꯑꯣꯏꯔꯗꯤ ꯈ꯭ꯋꯥꯏꯗꯒꯤ ꯌꯨꯇ꯭ꯌꯨꯕꯇ ꯌꯦꯡꯕ ꯅꯨꯡꯉꯥꯏꯕ ꯅꯪ ꯑꯃꯗꯤ ꯂꯩꯔꯕꯅꯤꯅ ꯆꯦꯅꯦꯜ
ꯑꯥ ꯂꯩꯔꯝꯅꯤ
ꯑꯣ ꯚꯥꯏ ꯑꯁ ꯅꯣꯡ ꯇꯥꯕ ꯍꯧꯔꯛꯑꯦ
ꯑꯣ ꯁꯦꯠ ꯑꯗꯨꯗꯤ ꯁꯤꯗꯤ ꯀꯩꯅꯣ ꯇꯧꯕ ꯌꯥꯔꯔꯣꯏ ꯑꯩꯁꯨ ꯑꯝ ꯃꯅꯨꯡ ꯆꯪꯗ꯭ꯔꯗꯤ ꯌꯥꯔꯔꯣꯏ ꯀꯟꯁꯤꯜꯂꯛꯑꯦ ꯊꯝꯃꯦ ꯊꯝꯃꯦ ꯀ ꯑꯥ ꯀꯣꯛ ꯀꯣꯟꯅ ꯑꯃꯨꯛ ꯀꯩꯅꯣ ꯇꯧꯔꯁꯦ
ꯑꯥ
ꯍꯣꯏ ꯍꯣꯏ